ꯇꯥꯕ꯭ꯔ
ꯑꯧ ꯇꯥꯏꯌꯦ ꯀꯦꯗꯧꯔꯤꯅꯣ
ꯃꯄꯥꯟꯗ ꯂꯩꯕ꯭ꯔꯥꯒ ꯂꯩ ꯁꯥꯕꯒꯤ ꯀꯥ ꯃꯅꯨꯡꯗꯒ
ꯑꯣ ꯑꯗꯨ ꯑꯣꯏꯅꯦ
ꯊꯣꯡ ꯍꯥꯡꯗꯣꯛꯑꯁꯨ ꯀꯥꯡ ꯆꯥꯡꯒꯅꯤ ꯑꯗꯨꯒꯤ ꯃꯄꯥꯟꯗ ꯂꯩꯕ꯭ꯔꯒ ꯂꯩ ꯍꯧꯖꯤꯛꯇꯤ ꯃꯅꯨꯡ ꯆꯪꯉꯦ ꯃꯨꯠꯇꯦꯗ ꯐꯦꯟꯁꯁꯨ ꯍꯥꯞꯄꯦ ꯑꯗꯨ ꯃꯄꯥꯟꯗꯗꯤ ꯑꯗꯨꯝ ꯐ꯭ꯔꯦꯁ ꯑꯣꯏ ꯑꯣꯏꯅ ꯅꯨꯡꯉꯥꯏꯅ ꯑꯗꯨꯒꯤ ꯆꯥꯛ ꯊꯣꯡ ꯊꯣꯡꯕꯒꯤ ꯑꯈꯣꯏꯗꯣ ꯚꯦꯟꯇꯤꯂꯦꯁꯟ ꯑꯃ ꯈꯛꯇ ꯑꯣꯏꯕꯒꯤꯀꯣ
ꯍꯧꯖꯤꯛ ꯆꯛ ꯊꯣꯡꯕ꯭ꯔꯅꯦ
ꯉꯁꯥꯏ ꯊꯣꯡꯕꯗꯣ ꯑꯩꯗꯣ ꯎꯝ ꯊꯣꯡꯗꯣ ꯁꯨꯡꯍꯥꯡ ꯍꯥꯡꯗꯕꯒꯤꯀꯣ ꯊꯣꯛꯇꯦꯕ ꯉꯁꯥꯏꯗꯣ ꯍꯥꯥ
ꯏꯔꯨꯕ꯭ꯔꯥ
ꯏꯔꯨꯑꯦ ꯍꯣꯏ
ꯎꯝ
ꯀꯣꯛꯇꯤ ꯇꯨꯝꯗꯦ
ꯑꯩꯁꯨ ꯉꯁꯥꯏ ꯏꯔꯨꯑꯦ ꯑꯗ ꯍꯧꯖꯤꯛꯇꯤ ꯐ꯭ꯔꯦꯁ ꯑꯣꯏꯔꯦ
ꯀꯣꯛꯇꯤ ꯇꯨꯝꯗꯦ ꯊꯦꯡ ꯃꯥꯟꯕꯒꯤ ꯍꯌꯦꯡꯅ ꯀꯣꯛ ꯇꯨꯝꯂꯒꯦ
ꯀꯣꯛꯇꯤ ꯑꯗꯨꯝ ꯀꯨꯏꯕꯒꯤꯀꯣ
ꯎꯝ ꯍ
ꯑꯈꯣꯏ ꯑꯗꯨꯁꯨ ꯀꯥꯡ ꯌꯥꯝꯃꯦ ꯑꯈꯣꯏ ꯅꯂꯥ ꯅꯅꯥꯛꯄꯒꯤ ꯅꯣꯏꯗꯤ ꯈꯔ ꯐꯥꯔꯝꯒꯅꯤ
ꯎꯝ ꯑꯗꯨ ꯊꯣꯡꯅꯥꯎꯒꯨꯝꯕ ꯊꯣꯡꯒꯨꯝꯕ ꯍꯥꯡꯗ꯭ꯔꯗꯤ ꯆꯥꯡꯗꯕꯅꯦ
ꯎꯝ ꯍꯥꯏꯕꯗꯤ ꯅꯈꯣꯏ ꯅꯂꯥꯁꯨ ꯂꯥꯏꯇꯦ ꯑꯗꯨꯒ ꯑꯞ ꯆꯦꯁꯨ ꯑꯣꯏꯌꯦ ꯑꯗꯨꯒꯤ ꯅꯣꯏꯒꯤ ꯌꯨꯝꯗꯤ
ꯑꯗꯣ ꯎꯆꯤ ꯃꯆꯥ ꯂꯩꯕꯗꯣ ꯃꯃꯤꯡꯗꯣ ꯑꯩ ꯈꯪꯗꯦ ꯑꯣꯍ ꯎꯆꯤ ꯃꯥꯟꯕ
ꯀꯔꯤꯔꯥ ꯑ ꯀꯪꯉꯦ ꯑꯁ ꯇꯥꯜꯂꯦ ꯗꯨꯗꯣ
ꯑ ꯑꯗꯨ
ꯆꯪꯕ ꯆꯪꯕ ꯃꯐꯝ ꯂꯩꯕ꯭ꯔꯅꯦ ꯃꯣꯏ
ꯈꯔ ꯒꯦꯞ ꯂꯩꯕꯀꯣ ꯑꯗꯨꯗꯒꯤ ꯆꯪꯔꯛꯄ
ꯐꯔꯤꯒꯨꯝꯕ ꯌꯥꯝ ꯊꯨꯝꯕꯗꯣ
ꯎꯝ ꯌꯥꯝꯅꯗꯤ ꯆꯪꯗꯦ ꯑꯩ ꯑꯩ ꯗꯣꯔꯃꯦꯠ ꯍꯥꯞꯄꯒꯤꯀꯣ ꯗꯣꯔꯃꯦꯠ ꯍꯥꯞꯔꯗꯤ ꯑꯗꯨꯝ ꯆꯥꯡꯗꯕꯅꯦꯕ
ꯃꯣꯏꯒꯤ
ꯊꯣꯡ ꯑꯩꯈꯣꯏꯒꯤ ꯕꯤꯜꯗꯤꯡꯁꯦ ꯑꯁ ꯌꯥꯝ ꯐꯠꯇꯦ
ꯎꯝ
ꯃꯣꯏ ꯃꯣꯏꯅ ꯇꯥꯎꯔꯤꯕ ꯃꯑꯣꯡꯗꯣ
ꯍꯥꯥ
ꯀꯔꯤꯅ ꯃꯣꯏꯒꯦ ꯑꯃ ꯆꯥꯅꯤꯡꯉꯥꯏꯀꯣ ꯇꯥꯔꯕ꯭ꯔꯣ ꯆꯦꯒꯤ ꯂꯩ ꯂꯥꯢ ꯑꯗꯣ
ꯑꯣ ꯑꯣ ꯈꯪꯉꯦ ꯈꯪꯉꯦ
ꯇꯥꯕ꯭ꯔꯣ
ꯇꯥꯏꯌꯦ ꯇꯥꯏꯌꯦ ꯇꯥꯗꯕ꯭ꯔꯥ ꯇꯥꯗꯕ꯭ꯔꯣ
ꯎꯆꯦꯛ ꯏꯌꯥ
ꯍꯣꯏ ꯍꯣꯏ ꯈꯪꯉꯦ ꯈꯪꯉꯦ
ꯇꯥꯗꯕ꯭ꯔꯣ
ꯇꯥꯌꯦ ꯇꯥꯌꯦ ꯇꯥꯌꯦ ꯅꯈꯣꯟꯗꯤ ꯐꯖꯅ ꯇꯥꯢꯌꯦ
ꯑꯣ ꯑꯁꯥꯔꯦ
ꯇꯥꯢ ꯇꯥꯗꯕ꯭ꯔꯣ
ꯇꯥꯌꯦ
ꯑꯣ ꯑꯣ ꯑꯣꯝ ꯑꯗꯨꯅꯦ
ꯕꯣꯜꯁꯦ ꯀꯔꯤꯗ ꯌꯦꯡꯕ꯭ꯔꯥ ꯐꯣꯟꯗ ꯌꯦꯡꯕ꯭ꯔꯣ
ꯐꯣꯟꯗ ꯌꯦꯡꯕꯅꯦ
ꯀꯔꯤ ꯑꯦꯞꯁꯇ
ꯀ꯭ꯔꯨꯁꯤꯐꯥꯏ ꯍꯥꯏꯕ꯭ꯔꯥ ꯑꯗꯨꯗ ꯌꯦꯡꯕꯅꯦ ꯑꯩꯅꯨ ꯏꯅꯥꯎ ꯅꯨꯄꯥꯗꯤ ꯃꯥꯒꯤ ꯂꯦꯞ ꯇꯣꯞꯇ ꯌꯦꯡꯕꯅꯦ ꯑꯩꯅ ꯐꯃꯨꯡꯗ ꯇꯨꯝꯔꯒ ꯌꯦꯡꯅꯤꯡꯕ
ꯎꯝ ꯑꯗꯨꯗꯨ ꯅꯨꯡꯉꯥꯏꯕꯅ ꯍꯦꯟꯅ
ꯍꯣ ꯑꯗꯣ ꯆꯦꯔ ꯑꯅꯤꯒꯨꯝꯕ ꯂꯩꯔꯗꯤ ꯐꯥꯗꯣꯏꯕ ꯑꯃ ꯈꯛꯇ ꯑꯣꯏꯕꯒꯤꯀꯣ
ꯎꯝ ꯑꯁ ꯐꯥꯏꯅꯦꯜ ꯌꯧꯅꯤꯡꯈ꯭ꯔꯦ ꯑꯩꯗꯤ
ꯑꯗꯨꯅꯦ
ꯄꯨꯟꯅ ꯑꯩꯈꯣꯏ ꯄꯨꯟꯅ ꯌꯦꯡꯅꯤꯡꯕꯗꯣ
ꯑꯗꯨꯅꯦ ꯁꯤꯡꯖꯨ ꯑꯍꯥꯎ ꯑꯍꯥꯎꯕ ꯆꯥꯔꯒ
ꯑꯁ ꯅꯨꯡꯉꯥꯢꯔꯦ ꯑꯗꯣ ꯑꯔꯖꯦꯟꯇꯤꯅꯥ ꯐꯥꯏꯅꯦꯜ ꯎꯝ ꯁꯦꯝꯃ ꯁꯦ ꯑꯗꯨꯒꯤ ꯅꯨꯃꯤꯠꯇ ꯀꯣ ꯑꯗꯨꯒ ꯁꯟꯒꯤ
ꯁꯟ ꯃꯅꯨꯡꯁꯥ ꯃꯅꯨꯡꯁꯥꯁꯨ ꯆꯥꯅꯤꯡꯉꯤ
ꯑꯗꯨꯏ ꯅꯨꯃꯤꯠꯇꯨꯗꯤ ꯆꯥꯥꯁꯦ ꯄꯩꯁꯥ ꯈꯥꯏꯗꯣꯛꯅꯔꯒ
ꯍꯣꯏ ꯉꯁꯤ ꯑꯣꯛꯁꯥꯒꯤ ꯃꯅꯨꯡꯅꯨꯡꯁꯥ ꯆꯥꯏꯕ ꯃꯩ ꯇꯥꯎꯕꯀꯣ ꯌꯥꯝ ꯍꯥꯎꯋꯦ
ꯑꯩꯅ ꯑꯣꯛꯁꯥꯗꯤ ꯄꯥꯝꯗꯕ
ꯑꯗꯣ ꯍꯧꯖꯤꯛ ꯉꯁꯤꯒꯤꯗꯤ ꯌꯥꯝ ꯍꯥꯎꯋꯦ
ꯎꯝ ꯑꯣꯛꯁꯥ ꯆꯥꯔꯗꯤꯀꯣ ꯑꯩꯗꯤ ꯀꯔꯤꯔ ꯈꯪꯗꯦ ꯀꯩꯅꯣꯝ ꯑꯃ ꯇꯥꯎꯋꯦ ꯑꯣꯛꯁꯥ ꯆꯥꯕ ꯀꯥꯟꯗ ꯅꯨꯡꯇꯤꯗꯤ ꯑꯗꯨꯝ ꯇꯥꯎꯗꯦ ꯇꯔꯤ ꯗꯨꯝ ꯃꯔꯛ ꯃꯔꯛꯇ
ꯑꯣ ꯑꯗꯨꯝ ꯇꯥꯎꯕ ꯃꯤ ꯂꯩꯕꯅꯦ ꯍꯣꯏ ꯄꯨꯛ ꯅꯥꯕꯁꯨ ꯂꯩ ꯂꯩꯌꯦ ꯍꯣꯏ ꯅꯍꯥꯟꯁꯨ ꯀꯣ ꯑꯩ ꯑꯩꯁꯨ ꯄꯨꯛ ꯑꯗꯨꯝ ꯅꯥꯕꯅꯦ ꯍꯧꯖꯤꯛꯀꯥꯟꯗꯤ ꯇꯣꯛꯈ꯭ꯔꯦꯗꯣ ꯅꯍꯥꯟꯗꯤ
ꯎꯝ
ꯑꯃ ꯑꯅꯤ ꯈꯛꯇ ꯑꯣꯏꯔꯁꯨ ꯆꯥꯔꯁꯨ ꯀꯣ
ꯎꯝ ꯑꯁ ꯑꯩꯗꯤ ꯀꯔꯤꯔ ꯈꯪꯗꯦ ꯆꯅꯥ ꯗꯦ ꯑꯩꯉꯣꯟꯗ
ꯑꯩꯗꯤ ꯊꯣꯡꯕꯒꯤ ꯃꯑꯣꯡꯗꯔꯅ ꯈꯟꯕꯅꯦ
ꯀꯣꯏ ꯌꯥꯗꯕꯒ ꯑꯩꯗꯤ ꯀꯣꯛ ꯀꯣꯛ ꯅꯥꯏꯌꯦ ꯑꯗꯨꯒ ꯀꯔꯤꯔ ꯃꯑꯣꯡ ꯑꯃ ꯇꯥꯎꯋꯦ ꯑꯗꯨꯒ ꯍꯞꯇꯥ ꯑꯃ ꯑꯅꯤ ꯑꯗꯨꯝ ꯅꯨꯡꯉꯥꯏꯔꯦ
ꯍꯧꯖꯤꯛꯇꯤ ꯑꯗꯨꯒꯨꯝꯕꯗꯨ ꯂꯩꯇ꯭ꯔꯦ ꯑꯩꯉꯣꯟꯗꯗꯤ
ꯑꯗꯨꯒꯤ ꯑꯩꯗꯤ ꯄꯥꯝ ꯄꯥꯛꯅ ꯄꯥꯝꯗꯦ
ꯎꯝ
ꯋꯥꯕꯒꯤꯀꯣ ꯍꯥꯏꯗꯤ
ꯎꯝ
ꯑꯗꯨꯒꯤ ꯅꯨꯃꯤꯠꯇꯤ ꯄꯨꯂꯞ ꯐꯖꯅ ꯌꯦꯡꯉꯤꯁꯦ
ꯍꯣꯏ ꯑꯩꯅ ꯈ꯭ꯋꯥꯏꯁꯤꯗꯒꯤ ꯄꯥꯝꯝꯕꯁꯦ ꯁꯤꯡꯖꯨꯗꯅꯦ ꯍꯧꯖꯤꯛꯇꯤ ꯌꯦꯔꯨꯝ ꯑꯗꯨ ꯑꯗꯥ ꯍꯥꯞꯔꯒ ꯃꯤꯃꯤ ꯍꯥꯞꯇꯕꯤꯗ
ꯑꯥ ꯃꯪꯒꯜ ꯃꯪꯒꯜ ꯍꯥꯞ
ꯃꯪꯒꯜꯒ ꯄꯄꯔꯒ ꯌꯦꯔꯨꯝ
ꯆꯥꯏ ꯆꯔꯒ
ꯑꯣ ꯉꯥꯔꯤꯗꯣ ꯑꯍꯥꯎꯕ ꯍꯥꯞꯄꯂꯒ
ꯎꯝ
ꯀꯔꯤꯔ
ꯅꯅꯥꯎ ꯅꯨꯄꯥꯗꯤ ꯀꯔꯤ ꯇꯥꯕ꯭ꯔꯥ ꯍꯧꯖꯤꯛ
ꯃꯥ ꯂꯦꯛꯇꯣꯞꯗ ꯐꯤꯂꯤꯝ ꯌꯡꯂ ꯂꯩ ꯃꯥ ꯃꯥꯁꯦ ꯐꯣꯟꯁꯦ ꯄꯥꯛ ꯄꯥꯏꯗꯕꯅꯤ ꯍꯧꯖꯤꯀꯥꯟ ꯃꯥ ꯕꯣꯜꯁꯨ ꯌꯦꯡꯕꯒꯤꯀꯣ
ꯃꯥꯒꯤ ꯂꯦꯞ ꯈꯛꯇ ꯄꯥꯏꯕꯅꯦ ꯃꯥ ꯑꯗꯨꯒꯤ ꯑꯩꯅ ꯑꯁꯤ ꯀꯩꯀꯥ ꯋꯥ ꯍꯪꯕ ꯑꯩꯅ
ꯍꯝ
ꯅꯪ ꯅꯅꯥꯎ ꯅꯨꯄꯥꯗ ꯉꯔꯥꯡ ꯍꯥꯏꯕ ꯃꯥꯜꯂꯦ ꯃꯥꯁꯦ ꯍꯜꯂꯣ ꯃꯥꯅ ꯗ ꯇꯩꯒꯤ ꯁꯥꯅꯕꯗꯤ ꯃꯥ ꯖꯤ ꯄꯦ ꯄꯥꯏꯗꯦ ꯍꯥꯢꯅ
ꯃ ꯃꯥꯏꯁꯦ ꯌꯥꯗꯕ
ꯀꯔꯤꯒꯤꯔꯥ
ꯆꯍꯤ ꯁꯨꯗꯕꯩ
ꯑꯣ ꯑꯣ ꯑꯣ
ꯆꯍꯤ ꯁꯨꯗꯕ ꯄꯥꯏꯕ ꯌꯥꯗꯦ
ꯖꯤꯄꯦꯗꯨꯔꯥ ꯅꯠꯇ꯭ꯔꯒ
ꯎꯝ ꯖꯤ ꯄꯦ ꯄꯥꯏꯕ ꯌꯥꯗ꯭ꯔꯤꯕ ꯍꯧꯖꯤꯛ ꯆꯍꯤ ꯁꯨꯗ꯭ꯔꯗꯤ ꯎꯝ ꯑꯥ ꯑꯩꯁꯨ ꯍꯥꯏꯈ꯭ꯔꯕꯅꯦ ꯑꯗꯨꯒ ꯑꯩꯅ ꯌꯥꯏꯌꯦ ꯍꯥꯢꯔꯀꯟꯗ
ꯑꯗꯣ ꯄꯥꯏꯔꯁꯨ ꯅꯪꯅ ꯑꯗꯨꯝ ꯄꯥꯏꯕ ꯌꯥꯏꯌꯦꯅ
ꯃꯥꯁꯨ ꯍꯧꯖꯤꯛ ꯇꯧꯋꯦ ꯅꯪꯅ ꯇꯥꯥꯎꯅ ꯑꯩꯉꯣꯟꯗ
ꯑ ꯇꯧꯍꯜꯂꯣ ꯍꯥꯏꯕꯒꯤꯔ ꯈꯪꯗꯦ ꯃꯣꯢ ꯑꯅꯤꯁꯦ
ꯈꯪꯗꯦ ꯗꯣ ꯑꯗꯨꯗꯤ ꯏꯆꯦꯅ ꯇꯧꯍꯧꯔꯣ ꯅꯪꯒꯤ ꯅꯅꯥꯎ ꯅꯨꯄꯥꯁꯨ ꯍꯥꯏꯌꯦ ꯑꯩꯈꯣꯏ ꯑꯅꯤ ꯑꯩꯅ ꯉꯁꯤ
ꯑꯣꯕꯤꯒꯅ ꯍꯥꯏꯕꯒꯤ ꯃꯥꯁꯨ ꯁꯦꯝꯕꯅꯦ
ꯎꯝ ꯑꯩ ꯉꯁꯥꯏ ꯍꯥꯏꯔꯒ
ꯎ
ꯃꯥꯗꯤ ꯃꯩꯇꯩꯂꯣꯟ ꯍꯩꯔꯝꯒꯅꯤꯗ
ꯑꯩ ꯀꯔꯤ ꯅꯍꯥꯟ ꯃꯣꯏꯒꯤ ꯑ ꯃꯃꯥꯟꯅꯕ ꯀꯣ ꯃꯣꯏ ꯑꯅꯤ ꯋꯥꯔꯤ ꯁꯅꯥꯏꯌꯦꯕ
ꯃꯤꯇꯩ ꯂꯣꯟꯗ
ꯅꯠꯇꯦ ꯀꯔꯤ ꯀꯔꯤ ꯂꯣꯟꯗꯒꯤ ꯍꯥꯏꯕ꯭ꯔꯥ ꯈꯪꯗꯦ ꯑꯩ ꯇꯥꯗꯦ ꯑꯗꯨꯒ ꯑꯩ ꯒꯤ ꯃꯃꯥ ꯕꯕꯥꯗ ꯍꯥꯢꯔꯀꯟ ꯅꯣꯛꯅꯤꯡꯕꯗꯣ ꯃꯥꯁꯨ ꯅꯣꯛ ꯑꯦ ꯌꯥꯝ ꯇꯥꯅꯤꯡꯕ꯭ꯔꯥꯅ ꯑꯩꯅ ꯅꯣꯏ ꯑꯅꯤ ꯁꯤꯀ꯭ꯔꯦꯠ ꯂꯩꯕ꯭ꯔꯥ ꯍꯪꯀꯥꯟꯗ ꯃꯥ ꯌꯥꯝ ꯇꯥꯅꯤꯡꯕꯒꯤ ꯑꯩꯅ ꯀꯟꯅ ꯍꯥꯏꯗꯕꯒꯤꯅꯦꯅ ꯅꯣꯛꯅꯤꯡꯕꯅꯦ ꯌꯥꯝꯃ
ꯍꯣꯏ ꯐꯔꯦ ꯑꯗꯨꯗꯤ ꯉꯥꯍꯥꯛ ꯂꯩꯔꯒ ꯀꯣꯜ ꯇꯧꯔꯛꯀꯦꯀꯣ
ꯍꯣ ꯍꯣꯏ
ꯎꯝ ꯐꯔꯦ ꯐꯔꯦ ꯍꯧꯆꯤꯛꯇꯤ
ꯁꯣꯝ ꯑꯩꯠ ꯁꯚꯦꯟ